ꯊꯥ ꯍꯣꯏꯇꯥ
ꯏ ꯇ ꯁꯣꯄꯤꯤꯌꯥꯅꯗ ꯐꯣꯟ ꯇꯔꯁꯤꯕꯣ
ꯎꯝ ꯍꯣꯏ ꯑꯗꯣ ꯅꯪ ꯀꯩꯗꯧꯔꯝꯃꯤꯅꯣ
ꯑꯁ ꯑꯩꯁꯦ ꯊꯕꯛ ꯑꯃ ꯆꯠꯂꯨꯕ ꯉꯇꯪ ꯄꯣꯊꯥꯔꯝꯕꯅꯦ
ꯗꯤ ꯊ
ꯎ ꯇꯥ ꯑꯣꯏꯣꯏꯇ ꯋꯥꯁ ꯌꯥꯝ
ꯑꯧ ꯄ‌ꯣꯊꯥꯔꯝꯃꯤꯅꯦ
ꯑꯣ ꯆꯥꯛ ꯆꯥꯔꯕ‌ꯣ ꯅꯪꯕ‌ꯣ
ꯆꯥꯛꯇ‌ꯣꯛꯑꯦ
ꯑ ꯀꯩꯖꯥꯡ ꯆꯥꯒꯦ
ꯌꯦꯟꯖꯥꯡꯁꯦ ꯉꯥ ꯑꯇꯥꯎꯕ ꯑꯃ ꯑꯗꯒꯤ ꯏꯔꯣꯟꯕꯝ ꯆꯥꯏ
ꯎꯝ ꯑꯧ ꯑꯩꯁꯨ ꯆꯔ
ꯑꯣ ꯀꯩꯖꯥꯡ ꯆꯥꯊꯔꯕ
ꯑꯣ ꯍꯧꯋꯥꯏ ꯊꯣꯡꯉꯦ ꯑꯗꯨꯒꯅꯦ ꯑꯩꯈꯣꯏ ꯏꯅꯃꯅ ꯀꯥꯡꯒꯧ ꯑꯃꯥꯉꯧꯏ ꯁꯤꯡꯖꯨ ꯑꯃ ꯁꯤꯡꯖꯨ ꯑꯃ ꯑꯗꯨꯃꯥꯟ ꯊ‌ꯣꯡꯉꯥ ꯆꯥꯔ‌ꯦ
ꯍꯥꯎꯅꯤꯍꯦ
ꯍꯥꯎꯋꯦ ꯑꯗꯨꯒꯤꯗꯤ ꯑꯗꯣ ꯅꯪꯒ‌ꯑꯩꯒꯖ‌ꯦ ꯀꯨꯏꯔꯦ ꯋꯥꯔꯤ ꯁꯥꯟꯅꯅꯕ ꯀꯣꯂ‌ꯦꯁꯨ ꯄꯨꯟꯒꯤꯗꯕꯗꯒꯤ ꯑꯩꯗꯤ ꯏꯂ‌ꯦꯚꯦꯟ ꯇꯨꯌꯦꯜꯞ ꯄꯨꯜꯂꯤꯉꯩꯗꯗꯤ ꯅꯣꯏꯗ ꯑꯃꯨꯛ ꯆꯥ ꯑꯩꯈꯣꯏꯗ ꯑꯃꯨꯛ ꯆꯠꯇꯧꯕꯗ ꯌꯥꯝ ꯅꯨꯡꯉꯥꯏꯕꯅꯤꯌꯦ ꯑꯗꯣ ꯍꯧꯖꯤꯛꯇꯤ ꯑꯗꯨꯁ ꯐꯪꯒꯤꯗ꯭ꯔꯦ ꯃꯥꯏ ꯃꯥꯏꯒꯤ ꯆꯥꯎꯅꯔꯛꯑꯕꯅꯤꯅ ꯇꯧꯕꯗ ꯑꯗꯨ ꯏꯇꯥ ꯅꯪꯕꯨ ꯍꯧꯖꯤꯛ ꯎꯝ ꯏꯇꯥ ꯅꯪꯕꯨ ꯀꯩꯀꯩ ꯍꯣꯠꯅꯔꯤꯅꯣ ꯍꯧꯖꯤꯛꯁꯤꯕꯣ
ꯍꯧꯖꯤꯛꯁꯦ ꯑꯉꯥꯡꯁꯦ ꯇꯨꯏꯁꯟ ꯈꯔ ꯇꯧꯔꯤꯌꯦ ꯑꯗꯒꯤ ꯊꯕꯛ ꯏꯪꯈꯥꯡꯒꯤ ꯈꯔ ꯇꯥꯟꯅꯔꯤ ꯈꯪꯗ‌ꯦꯗ ꯏꯇꯥ ꯒꯌꯥꯟ ꯇꯥꯗ‌ꯦꯗ ꯇꯥꯔ‌ꯦ ꯇꯥꯔ‌ꯦ
ꯍꯜꯂꯣ ꯏꯇꯥ ꯇꯥꯔꯕꯣ ꯍꯂꯣ ꯏꯇꯥ ꯏꯇꯥ ꯍꯜꯂꯣ ꯇꯥꯔꯕꯣ
ꯇꯥꯏꯔ‌ꯦ ꯇꯥꯏꯔ‌ꯦ
ꯑꯩꯁꯨꯅꯦ ꯍꯧꯖꯤꯛꯀꯥꯟꯗꯤꯅꯦ ꯐꯤ ꯀꯟꯅ ꯁꯥꯔꯤꯌꯦ ꯅꯪꯅ ꯅꯍꯥꯟꯃꯣꯛ ꯔꯥꯅꯤ ꯐꯤ ꯍꯪꯉꯛꯑꯝꯃꯤꯗꯅ ꯏꯇꯥ
ꯑꯥ ꯑꯥ
ꯑꯗꯨꯗꯣ ꯅꯪꯅ ꯄꯥꯝꯃꯦ ꯂꯩ ꯃꯆꯨꯗꯣ ꯑꯗꯨꯗꯣ ꯍꯟꯗꯛꯇꯤ ꯍꯧꯔꯦꯕꯀꯣ ꯑꯗꯨ ꯑꯣꯏꯅ ꯂꯧꯔꯣ
ꯂꯧꯔꯒꯦ ꯂꯧꯔꯒꯦ ꯑꯗꯣ ꯀꯌꯥ ꯀꯌꯥꯗꯤ ꯁꯥꯒꯦ
ꯑ ꯄꯩꯁꯥꯒꯤꯗꯤ ꯀꯔꯤꯝ ꯈꯜꯂꯨꯔꯨꯁꯦ ꯏꯇꯥ ꯍꯧꯖꯤꯛꯀꯥꯟꯒꯤꯅꯦ ꯃꯤꯅ ꯄꯤꯝꯕ ꯃꯃꯜꯗꯣ ꯑꯗꯨꯗ ꯑꯗꯨꯝ ꯄꯤꯊꯣꯛꯀꯗꯣꯏꯅꯦ ꯏꯇꯥꯒꯤ ꯕꯨꯇꯥꯗꯗꯤ ꯀꯩꯅꯣ ꯃꯤꯅ ꯄꯤꯝꯕ ꯃꯃꯜꯗꯨꯗꯒꯤꯅꯦ ꯑꯃꯨꯛ ꯍꯦꯟꯅ ꯇꯥꯗꯣꯏꯅꯦ ꯍꯥꯏꯕ ꯑꯗꯣ ꯅꯪꯗꯣ ꯀꯔꯝ ꯀꯥꯟꯗ ꯂꯥꯛꯀꯦ ꯍꯥꯏꯅꯣ ꯐꯤꯁꯦ ꯂꯧꯕ ꯑꯩꯅ ꯂꯣꯏꯔꯀꯥꯟꯗ ꯐꯣꯟ ꯇꯧꯔꯛꯑꯣꯔꯣ ꯐꯤꯁ ꯂꯣꯏꯔꯦ ꯂꯧꯔ‌ꯣ ꯂꯥꯛꯑꯣꯅ ꯑꯗꯨꯃꯥꯏꯅ ꯍꯥꯏꯔꯛꯑꯣꯔ ꯑꯗꯣ ꯇꯥꯕ꯭ꯔ‌ꯣ ꯏꯇꯥ ꯍꯜꯂꯣ
ꯌꯥꯏꯌꯦ ꯌꯥꯏ ꯑꯗꯣ ꯐꯤꯗꯣ ꯃꯄꯥꯥꯗꯣ
ꯎꯝ ꯑ ꯃꯄꯥꯟꯗꯨꯕꯨꯗꯤ ꯏꯇꯥꯅ ꯌꯥꯝꯅ ꯄꯥꯝꯖꯕ ꯍꯣ ꯏꯇꯥ ꯅ ꯌꯥꯝꯅ ꯄꯥꯝꯖꯕ ꯑꯉꯧꯕ ꯃꯆꯨ ꯏꯇꯥꯅ ꯌꯥꯝꯅ ꯄꯥꯝꯖꯕ ꯑꯉꯧꯕꯗꯣ ꯑꯗꯨꯝ ꯈꯣꯠꯂꯦ ꯍꯥꯏꯕ ꯇꯥꯔꯕꯣ ꯏꯇꯥ
ꯑꯣ ꯑꯣ ꯌꯥꯏꯌꯦ ꯌꯥꯏꯌꯦ ꯆ
ꯑꯣ ꯐꯖꯩ ꯐꯖꯩꯌꯦ ꯌꯥꯝꯅ ꯍꯧꯖꯤꯛꯇꯤ ꯅꯦꯇꯋꯥꯔꯛ ꯅꯦꯠꯋꯥꯛꯁꯦ ꯌꯥꯝꯅ ꯅꯨꯡꯉꯥꯏꯇꯤꯌꯦ ꯏꯇꯥ ꯑꯗꯨ ꯏꯇꯥꯔꯁꯦ ꯅꯉꯣꯟꯗ ꯀꯩꯅꯣꯝ ꯍꯥꯏ ꯁꯤꯔ ꯐꯣꯟꯁꯦ ꯇꯧꯔ ꯎꯝ ꯐꯣꯟ ꯇꯧꯔꯛꯑꯝꯕꯅꯤ ꯕ ꯄꯣꯠꯇꯣ ꯑꯩꯈꯣꯏꯔꯣꯝꯗ ꯑ ꯑꯣꯏꯅ ꯌꯥꯎꯁꯤꯗꯅ ꯏꯇꯥ ꯑꯣ ꯆꯩꯔꯥꯑꯣ ꯆꯤꯡꯒꯗꯨ ꯀꯥꯔꯨ ꯁꯤ ꯎꯝ ꯑꯩꯈꯣꯏ ꯃꯃꯥꯡꯊꯪꯒꯤ ꯆꯤꯡꯗꯣ ꯑꯗꯨ ꯑꯩꯈꯣꯏ ꯃꯃꯥꯡ ꯊꯪꯕꯒꯤ ꯆꯤꯡꯗꯣ ꯑꯗꯨꯗꯩꯅ ꯀꯥꯔꯨꯁꯦ ꯏꯇꯥ ꯃꯌꯥꯝ ꯃꯒ
ꯌꯥꯏꯌꯦ ꯌꯥꯏꯌꯦ
ꯑꯗꯣ ꯀꯩ ꯀꯩ ꯆ
ꯏꯖꯥꯡꯁꯦ ꯎꯝ ꯌꯦꯟ ꯊꯣꯡꯕ ꯆꯥꯔꯨꯔꯁꯦ
ꯍꯣꯏ ꯏꯔꯣꯝꯕꯅꯦ ꯌꯦꯟ ꯊꯣꯡꯕꯅꯦ ꯇꯧꯍꯜꯂꯒꯦ ꯑꯩꯈꯣꯏ ꯏꯃꯥꯍꯣꯏꯅ ꯉꯥꯁꯨ ꯊꯣꯡ ꯟꯗꯒ ꯒꯥꯔꯤ ꯑꯆꯧꯕꯗ ꯆꯠꯂꯒ ꯍꯦꯛ ꯑ ꯃꯔ ꯁꯤꯀꯥ ꯌꯥꯝ ꯍꯧꯔꯒꯅꯦ ꯃꯣꯏꯁꯨ ꯍꯟꯗꯛꯇꯤ ꯂꯩꯕꯗꯨ ꯅꯨꯡꯉꯥꯏꯇꯦ ꯈꯣꯠꯇꯦ ꯍꯥꯏꯕꯅꯦꯕ ꯑꯩꯅꯁꯨ ꯍꯣꯏ ꯏꯃꯥꯟꯅꯕꯤ ꯑꯇꯩꯁꯨ ꯍꯧꯈꯤꯒꯦ ꯅꯍꯥꯟ ꯃꯣꯏ ꯏꯃꯥꯟꯅꯕꯤ ꯑꯃ ꯆꯩꯔꯥꯎ ꯃꯃꯥꯡ ꯆꯍꯤꯗ ꯌꯥꯎꯔꯝꯕꯗꯣ ꯑꯗꯨꯁꯨ ꯃꯥꯁꯨ ꯂꯥꯛꯅꯤꯡꯉꯦ ꯍꯥꯏꯔꯝꯕꯅꯦꯅ ꯍꯥꯏꯈꯤꯕꯅꯦꯕ ꯅꯪꯅ ꯉꯍꯟꯃꯨꯛ ꯍꯟꯗꯛꯊꯤ ꯆꯩꯔꯥꯎꯕ ꯅꯣꯏꯗ ꯌꯥꯎꯔꯗꯣꯏꯅꯤꯀꯣ ꯇꯧꯔꯛꯄꯗꯣ ꯑꯗꯨꯗꯨꯒꯤꯅꯦ ꯑꯩꯅ ꯈꯛꯅꯤꯡ ꯅꯤꯡꯁꯤꯡꯉꯛꯇꯅꯅꯦ ꯏꯇꯥꯗꯅꯦ ꯍꯧ ꯆꯩꯔꯥꯎꯕꯗꯣꯏꯗ ꯑꯣꯏꯅ ꯌꯥꯎꯔꯑꯣ ꯂꯥꯛꯑꯣꯅ ꯍꯥꯏꯒꯦ ꯇꯧꯔꯛꯏꯅꯦ ꯍꯥꯏꯕ ꯅꯪꯕꯣ
ꯑꯗꯨꯗꯤ ꯑꯩ ꯄꯨꯡꯀꯥꯎꯕ ꯀꯥꯎꯋꯤꯅꯦ ꯆꯩꯔꯥꯎꯕꯒꯤ ꯍꯜꯂꯣ ꯇꯥꯔꯕꯣ
ꯇꯥꯔꯦ ꯍꯥꯏꯔꯛ
ꯆꯩꯔꯥꯎꯕꯒꯤ ꯏꯟꯖꯥꯡ ꯆꯥ ꯅꯤꯡꯉꯦ ꯆꯩꯔꯥꯎꯕꯒꯤ ꯏꯟꯁꯥꯡꯗꯣ ꯎꯇꯤ ꯊꯣꯡꯕ ꯑꯗꯒꯤ ꯏꯔꯣꯝꯕ ꯀꯪꯍꯧ ꯍꯧ ꯄꯥꯐꯣꯔ
ꯂꯣꯏ ꯌꯥꯎꯗꯣꯏꯅꯦ ꯂꯣꯏ ꯌꯥꯎꯗꯣꯏꯅꯦ ꯅꯪꯅ ꯄꯥꯝꯖꯕ ꯌꯦꯟꯁꯨ ꯌꯥꯎꯅꯤ ꯉꯥꯁꯨ ꯌꯥꯎꯅꯤ ꯂꯣꯏ ꯌꯥꯎꯅꯤꯁꯦ ꯂꯥꯛꯇꯥ ꯂꯥꯎꯑꯣ ꯏꯕꯦꯝꯃ ꯅꯪꯁꯤꯗꯤ ꯅꯪ ꯂꯥꯛꯄꯁꯦ ꯎꯝ ꯅꯪꯗꯤ ꯄꯥꯛ ꯄꯥꯛꯅꯁꯨ ꯂꯥꯛꯀꯟꯗꯦ ꯑꯗꯣ ꯑꯩꯁꯦ ꯅꯪ ꯂꯥꯛꯑꯔꯣꯏꯗ꯭ꯔꯣꯏꯅ ꯄꯥꯈꯠꯇ ꯅꯉꯣꯟꯗ ꯍꯥꯟ ꯐꯣꯟ ꯇꯧꯔꯛꯏꯅꯦ ꯑꯇꯩꯗꯨꯗꯤꯅꯦ ꯍꯦꯛ ꯍꯥꯏꯕꯒ ꯂꯥꯛꯀꯦ ꯂꯥꯛꯀꯦꯅ ꯆꯦꯜꯂꯛꯀꯗꯣꯏꯕ ꯅꯪꯗꯤ ꯑꯥ ꯊꯕꯛ ꯁꯪꯉꯤꯒ ꯁꯪꯗꯦꯒ ꯑꯗꯨꯝ ꯀꯣꯊꯗꯅ ꯂꯩꯕꯗꯣ ꯑꯗꯨꯗꯨꯒꯤ ꯅꯪ ꯍꯥꯟꯅ ꯃꯥꯡꯖꯧꯅꯅ ꯐꯣꯟ ꯇꯧꯔꯛꯏꯅꯦ
ꯍꯦ ꯍꯦ ꯂꯥꯛꯇꯣꯏꯅꯦ ꯂꯥꯛꯇꯣꯏꯅꯦ
ꯈꯪꯉꯦꯗ ꯑꯩꯈꯣꯏꯅ ꯑꯉꯥꯡ ꯑꯣꯏꯔꯤꯉꯥꯏ ꯑꯁ ꯈꯪꯗꯦ ꯅꯪꯅ ꯅꯪꯅ ꯀꯩꯅꯣ ꯄꯨꯔꯛꯅꯤꯡꯕ ꯑꯃ ꯍꯦꯛꯇ ꯄꯨꯔꯛꯑꯣ ꯀꯩꯁꯨꯝꯇ ꯄꯨꯗꯕꯤꯗ ꯂꯥꯛꯑꯣꯗ ꯑꯗꯨꯒꯤꯗꯤ ꯀꯔꯤꯝ ꯈꯜꯂꯨꯅꯣ
ꯑꯦ ꯅꯪꯒꯤ ꯄꯤ ꯈꯟꯕ ꯐꯅꯦꯛ ꯑꯃ ꯂꯩꯌꯦ ꯐꯅꯦꯛꯁꯦ ꯃꯆꯨꯁꯦ ꯀꯩꯅꯣ ꯑꯣꯏꯌꯦ ꯃꯆꯨꯁꯦ ꯄꯤꯡ ꯈꯤꯇꯪ ꯋꯥꯎꯔꯞ ꯆꯪꯕꯗꯣ ꯑꯋꯥꯎꯕꯗꯣ
ꯑꯗꯨꯗꯤ ꯌꯥꯝ ꯆꯥꯟꯅꯔꯦ ꯑꯩꯅ ꯁꯥꯔꯤꯕ ꯐꯤꯁꯤꯒ ꯄꯤꯡ ꯃꯆꯨꯗꯅꯤ ꯅꯪꯅꯁꯨ ꯑꯗꯨꯗꯤ ꯆꯩꯔꯥꯎꯕ ꯅꯨꯃꯤꯠꯇ ꯏꯕꯥꯅꯤ ꯁꯦꯠꯂꯒ ꯂꯥꯏ ꯈꯣꯏꯔꯝꯕ ꯀꯥꯔꯨꯔꯁꯦ ꯁꯨꯁꯨꯨ ꯑꯗꯨꯝ ꯁꯦꯠꯅꯩꯗꯅ ꯃꯤꯅ ꯍꯧꯖꯤꯛꯀꯥꯟ ꯇꯦ ꯃꯆꯨꯗꯗꯣ ꯌꯥꯝ ꯆꯥꯟꯅꯔꯅꯤ ꯑꯗꯨꯗꯤ ꯅꯪꯅ ꯐꯅꯦꯛ ꯄꯤꯔꯅꯤ ꯍꯥꯏꯕꯅꯤꯅ ꯑꯩꯅ ꯐꯤꯖꯕꯣ ꯄꯤꯊꯣꯛꯄ ꯍꯥꯏꯗꯨꯅꯤ ꯏꯕꯦꯝꯃ
ꯌꯥꯝ ꯅꯨꯡꯉꯥꯏꯔꯦꯗ ꯅꯪ ꯋꯥꯁꯦ ꯇꯥꯕꯗ
ꯎꯝ ꯑꯩꯗꯤꯅꯦ ꯑꯉꯥꯡ ꯑꯣꯏꯔꯤꯉꯩꯗ ꯑꯩꯈꯣꯏꯅꯒ ꯆꯤꯡꯒ ꯀꯥꯕ ꯉꯝꯗꯒꯩ ꯑ ꯏꯅꯝꯃꯣꯏ ꯃꯇꯨꯡꯗ ꯏꯟꯅꯔꯒ ꯆꯠꯄꯅꯤ ꯅꯪꯅ ꯅꯥꯟꯊꯗꯅ ꯂꯣꯡꯕꯗꯣ ꯅꯤꯡꯁꯤꯡꯉꯩꯕ
ꯅꯪꯅ ꯑꯃꯨꯛ ꯈꯨꯟꯕ ꯂꯥꯛꯄꯗꯣ
ꯔꯗꯅ ꯍꯥꯏꯕ ꯆꯤꯛꯇꯅ ꯍꯧꯅꯒ ꯅꯤꯡꯁꯤꯡꯉꯦ ꯍꯥꯏꯕ ꯁꯤ ꯅꯪꯅ ꯑꯗꯨꯗ ꯌꯥꯝ ꯂꯥꯎꯕꯗꯣ ꯑꯩ ꯑꯩꯅꯒ ꯀꯩꯁꯨ ꯇꯧꯔꯣꯏ ꯀꯩꯁꯨ ꯇꯧꯔꯣꯏ ꯒ ꯍꯥꯏꯕꯗꯣ ꯁꯤꯌꯦ ꯃꯇꯝ ꯂꯉꯥꯡꯉ ꯀꯨꯏꯔꯦ ꯄꯨꯟꯗꯕꯀꯣ ꯍꯟꯗꯛꯇꯤ ꯄꯨꯟꯕꯁꯨ ꯐꯪ ꯂꯣꯔꯦ ꯂꯥꯏꯔꯤꯛꯇꯝꯕꯁꯨ ꯂꯣꯏꯅꯔꯕꯅꯤꯅ ꯃꯥꯅ ꯃꯥꯅ ꯐꯤ ꯁꯥꯕꯅ ꯁꯥꯕ ꯅꯪꯅ ꯐꯅꯦꯛ ꯁꯥꯔꯦ ꯍꯥꯏꯔꯦ ꯑꯗꯨꯗꯤ ꯏꯕꯥꯅꯤ ꯑꯁ ꯈꯪꯗꯦꯗ ꯌꯥꯝꯅ ꯆꯥꯅꯕꯗ ꯑꯣꯏꯔꯦ ꯑꯗꯣ ꯏꯇꯥ ꯍꯌꯦꯡꯋꯥꯏꯐꯥꯎ ꯑꯗꯨꯝ ꯀꯥꯎꯅꯔꯣꯏ ꯦ ꯀꯣꯏ ꯅꯤꯗꯌꯥ
ꯀꯥꯎꯅꯔꯣꯏꯁꯤ ꯀꯥꯎꯅꯔꯣꯏꯁꯤ ꯑꯗꯨ ꯍꯥꯏꯔꯒ ꯍꯟꯗꯛꯀꯤ ꯁꯝꯃꯔꯒꯤ ꯍꯩꯅꯧ ꯃꯦꯠ ꯄꯆꯥꯁꯤ ꯑꯝꯇ
ꯌꯥꯏꯌꯦ ꯌꯥꯏꯌꯦ ꯑꯩꯈꯣꯏꯒꯤ ꯌꯨꯝ ꯅꯥꯀꯟꯗꯅꯦ ꯄꯨꯈ꯭ꯔꯤ ꯃꯄꯥꯜꯗꯣ ꯑꯗꯨꯗ ꯍꯩꯅꯧ ꯄꯥꯝꯕꯤ ꯃꯉꯥ ꯍꯧꯋꯦ ꯏꯕꯦꯝꯃ ꯍꯟꯗꯛꯇ ꯈꯨꯆꯥꯎ ꯑꯃ ꯅꯪꯅ ꯑꯃꯨꯛ ꯑꯩꯈꯣꯏ ꯍꯩꯅꯧꯁꯦꯀꯩꯅꯣ ꯃꯨꯟꯗ꯭ꯔꯤꯉꯩꯗ ꯑꯁ ꯌꯥꯝ ꯊꯨꯝꯕꯁꯤꯅꯗꯤ ꯃꯨꯜꯂꯀꯥꯟꯗ ꯀꯌꯥꯝ ꯊꯨꯝꯅꯤꯒꯦ ꯍꯥꯏꯕꯗꯣ ꯑꯗꯨꯁꯨ ꯌꯥꯝ ꯄꯥꯜꯂꯦ ꯍꯟꯗꯛꯇꯤ ꯅꯣꯡꯁꯨ ꯆꯨꯗꯕ ꯃꯥꯒꯤ ꯅꯪ ꯌꯨꯝꯗꯁꯨ ꯍꯦꯛꯀꯅꯦ ꯃꯌꯥꯝ ꯄꯨꯒꯣ ꯆꯩꯔꯥꯎꯕ ꯅꯨꯃꯤꯠꯇ ꯆꯥꯁꯦ ꯍꯥꯏꯕ ꯍꯩꯗꯣ ꯆꯥꯛꯇꯣꯛꯑꯀꯥꯟꯗ
ꯑꯁ ꯆꯥꯖꯦ ꯆꯥꯖꯦ ꯆꯥ
ꯎꯝ ꯅꯪꯒꯤ ꯅꯅꯥꯎꯅꯨꯄꯤꯗꯨꯁꯨ ꯆꯥꯎꯔꯝꯃꯅꯤꯅꯦ ꯌꯥꯝꯅ
ꯑꯁ ꯌꯥꯝ ꯆꯥꯎꯔꯦ ꯍꯟꯗꯛ ꯀ꯭ꯂꯥꯁ ꯇꯦꯟ ꯊꯥꯔꯤꯅꯦ
ꯍꯩ ꯃꯥ ꯑꯩꯈꯣꯏꯅ ꯅꯥꯟꯋꯥꯏ ꯅꯣꯏꯗ ꯂꯥꯛꯀꯥꯟꯗꯗꯤ ꯑꯉꯥꯡ ꯌꯥꯝ ꯑꯣꯏꯍꯧꯅ ꯂꯩꯍꯧꯕꯅꯦ ꯀꯂ꯭ꯥꯁ ꯇꯦꯟ ꯒ ꯀꯥꯔ ꯂꯩꯔꯝꯃꯦ ꯍꯣꯏꯗ ꯑꯗꯨꯕꯨꯗꯤ ꯑꯩꯈꯣꯏꯁꯨ ꯂꯥꯏꯔꯤꯛ ꯇꯝꯕ ꯂꯣꯏꯁꯤꯜꯂꯁꯤꯗꯤ ꯃꯣꯏꯁꯨ ꯑꯗꯨꯝ ꯃꯇꯝꯒꯤ ꯃꯇꯨꯡ ꯏꯟꯅ ꯂꯥꯏꯔꯤꯛ ꯇꯝꯃꯛꯏꯅꯤꯗ ꯑꯗꯨꯕꯨꯗꯤ ꯑꯩꯈꯣꯏꯅꯁꯨ ꯑꯉꯥꯡ ꯑꯣꯏꯔꯤꯉꯩꯗ ꯑꯁ ꯃꯣꯏꯁꯦ ꯑꯁ ꯀꯔꯝ ꯀꯥꯟꯗ ꯆꯥꯎꯗꯣꯏꯅꯣꯒ ꯍꯥꯏꯕꯗꯣ ꯑꯩꯈꯣꯏꯅꯒ ꯈꯤꯇꯪꯒ ꯆꯥꯎꯕ ꯍꯦꯟꯕꯒꯤ ꯑꯩꯈꯣꯏꯅꯒ ꯃꯣꯏꯁꯦ ꯀꯔꯝ ꯀꯥꯟꯗ ꯆꯥꯎꯔꯛꯀꯗꯣꯏꯅꯣ ꯀ ꯍꯥꯏꯕꯗꯣ ꯅꯤꯡꯖꯤꯡ
ꯃꯥꯅꯦ ꯏꯇꯥ ꯆꯥꯎꯕꯁꯨ ꯑꯩꯉꯣꯟꯗꯩꯩ ꯍꯦꯜꯂꯦ ꯃꯥ ꯗꯤ ꯌꯥꯝꯅ
ꯍꯥꯏꯃꯥ ꯑꯗꯨꯗꯤ ꯃꯁꯛꯀ ꯃꯁꯛ ꯌꯥꯝ ꯐꯖꯍꯧꯗꯥꯏꯅꯦ ꯄꯤꯛꯏꯉꯩꯗ ꯃꯁꯛ ꯌꯥꯝ ꯐꯖꯍꯧꯕꯅꯦ ꯌꯥꯝ ꯐꯖꯔꯝꯃꯅꯤ
ꯐꯖꯈ꯭ꯔꯦ ꯐꯖꯈ꯭ꯔꯦ
ꯑꯗꯨꯝ ꯏꯇꯥ ꯏꯃꯥ ꯍꯣꯏꯗꯤ ꯀꯗꯥꯏꯗ ꯆꯠꯊꯣꯛꯄꯤꯒꯦ
ꯏꯃꯥꯗꯣ ꯃꯅꯤꯡꯒꯤ ꯏꯅꯦ ꯊꯣꯏꯕꯤꯗ ꯆꯠꯈꯤꯕꯅꯦ
ꯑꯣ ꯑꯗꯨꯗꯤ ꯏꯃꯥꯗꯁꯨ ꯍꯥꯏꯔꯝꯃꯣ ꯑꯩꯅ ꯅꯪ ꯆꯩꯔꯥꯎꯕꯒꯤ ꯂꯧꯕ ꯂꯥꯛꯄꯗꯣ ꯑꯗꯨꯗ ꯏꯃꯥꯒꯁꯨ ꯑꯝꯇ ꯎꯅ ꯎꯅꯗꯕꯁꯨ ꯌꯥꯝꯅ ꯀꯨꯏꯔꯦ
ꯍꯣꯏ ꯍꯥꯏꯔꯝꯒꯦ ꯍꯥꯏꯔꯝꯒꯦ ꯑꯗꯨ ꯍꯥꯏꯔꯒ ꯏꯇꯥꯒꯤ ꯏꯃꯥ ꯍꯣꯏ ꯀꯃꯥꯏꯅ ꯇꯧꯔꯤꯒꯦ
ꯑꯣ ꯑꯗꯨꯝ ꯈꯜꯂꯤꯌꯦ ꯑꯗꯣ ꯀꯩꯁꯨ ꯊꯣꯏꯗꯣꯛꯄꯗꯤ ꯇꯧꯗꯦ ꯍꯌꯦꯡꯁꯦ ꯆꯩꯔꯥꯎꯕ ꯂꯥꯛ ꯑꯗꯨꯗꯅ ꯐꯖꯅ ꯑꯩꯈꯣꯏ ꯃꯃꯒ ꯋꯥꯔꯤꯁꯅꯔꯣ ꯏꯃꯥꯅꯁꯨꯅ ꯋꯥꯔꯤ ꯌꯥꯝ ꯁꯥꯟꯅꯅꯤꯡꯉꯦ ꯍꯥꯏꯕꯅꯦ ꯑꯣ ꯏꯇꯥ ꯑꯩꯈꯣꯏ ꯏꯅ
ꯑꯁ
ꯅꯅꯦ ꯎꯝ ꯑꯉꯥꯡ ꯑꯝꯇ ꯂꯧꯔ ꯂꯥꯎꯅ ꯀꯧꯔꯛꯑꯦꯕꯀꯣ ꯑꯩꯗꯣ ꯊꯝꯃꯒꯦ ꯍꯣꯔꯦꯟ ꯀꯣꯟ ꯑꯃꯨꯛ ꯇꯧꯔꯛꯑꯒꯦ ꯑꯩꯈꯣꯏ ꯏꯇꯥ ꯎꯝ
ꯍꯣ ꯍꯣꯏ ꯏꯇꯥꯏ ꯎꯝ ꯎꯝ